ꯇꯥꯏ
ꯇꯨꯝ꯭ꯔꯔꯕꯣ
ꯇꯨꯝꯒꯦ ꯇꯧꯕꯅꯦ ꯑꯗꯨꯕꯨ ꯅꯪꯒꯤ ꯋꯥꯈꯜꯅ ꯑꯩꯕꯨ ꯇꯨꯝꯗ꯭ꯔꯦ ꯇꯨꯝꯍꯟꯗ꯭ꯔꯦ
ꯑꯣ ꯌꯥꯝ ꯐꯩꯌꯦꯅ ꯑꯗꯨꯗꯤꯌꯦ
ꯎꯝ ꯎ ꯐꯕꯅꯤ
ꯎꯝ ꯑꯩꯁꯦ ꯑꯁ ꯍꯦꯜꯂꯣꯏꯒ ꯃꯥꯟꯅꯔ ꯃꯥꯜꯂ
ꯀꯩꯒꯤꯔꯥ ꯍꯥꯏꯔꯤꯗꯤ
ꯍꯥꯥ
ꯀꯩꯗꯧꯔꯒꯦꯕ ꯅꯪ ꯍꯦꯂꯣꯏ ꯃꯥꯟꯅꯤ ꯍꯥꯏꯁꯦ
ꯑꯩꯒꯤ ꯈꯣꯟꯖꯦꯜ ꯍꯦꯜꯂꯣꯏ ꯃꯥꯜꯂ ꯃꯥꯜꯂꯦꯕ ꯍꯥꯏꯕ ꯅꯪꯕꯨ ꯉꯥꯎꯍꯟꯈ꯭ꯔꯦꯕ
ꯐꯥꯒꯤ ꯇꯧꯅꯤꯗ
ꯑꯣ
ꯆꯥꯛꯇꯤ ꯆꯥꯔꯔꯕꯣ
ꯆꯥꯗ꯭ꯔꯤꯗ ꯍꯧꯖꯤꯛ ꯉꯥꯏꯍꯥꯛ ꯂꯩꯔꯒ ꯆꯥꯒꯦ ꯇꯧꯔꯤꯅꯦ
ꯌꯦꯡꯉꯤꯅ
ꯎꯝ
ꯂꯥꯝꯗ꯭ꯔꯕꯣ
ꯂꯃꯦꯗ ꯍꯥꯎꯗꯕꯩꯒꯤ ꯆꯥꯅꯤꯡꯗꯕ
ꯀꯔꯤ ꯌꯦꯟꯁꯥꯡ ꯊꯣꯡꯕꯤꯔꯒꯦ ꯏꯃꯥꯅ
ꯊꯔꯣꯏ
ꯍꯥꯎꯒꯅꯤꯍꯦ
ꯇꯜꯂꯦ
ꯑꯩꯈꯣꯏꯗꯤ ꯊꯔꯣꯏꯒ ꯆꯥꯕ ꯐꯪꯗꯕ ꯀꯨꯏꯔꯦꯗ
ꯆꯅꯤꯡꯕ꯭ꯔꯣ
ꯆꯥꯅꯤꯡꯉꯦ
ꯀꯧꯇꯥꯗ ꯂꯨꯄꯥ ꯆꯥꯝꯃ ꯑꯩ ꯑꯩꯉꯣꯟꯗꯗꯤ
ꯌꯥꯏꯅꯦ ꯅꯪ ꯄꯨꯔꯥꯗꯤ ꯂꯩꯕꯤꯒꯦꯅꯦ
ꯑꯗꯨ ꯑꯣꯏꯔꯁꯨ ꯅꯅꯥꯛꯇꯨꯗꯤ ꯑꯩ ꯌꯣꯟꯅꯤꯡꯉꯥꯏ ꯀꯥꯏꯌꯦ ꯑꯩꯗꯤ ꯅꯪꯒꯤ ꯑꯗꯨꯝ ꯐ꯭ꯔꯤꯗ ꯄꯤꯔꯒꯦ
ꯎꯝ ꯑꯩꯗꯤ ꯐ꯭ꯔꯤꯒꯤ ꯄꯣꯠ ꯆꯥꯗꯦ
ꯏꯇꯣ
ꯇꯞꯄ ꯌꯥꯗꯦ
ꯑꯩꯁꯨ ꯐ꯭ꯔꯤꯒꯤ ꯅꯠꯇ꯭ꯔꯗꯤ ꯑꯩꯁꯨ ꯐ꯭ꯔꯤꯒꯤ ꯅꯠꯇ꯭ꯔꯗꯤ ꯑꯩꯁꯨ ꯄꯤꯖꯅꯤꯡꯉꯦ
ꯎꯝ ꯍꯝ
ꯑꯗꯣ
ꯎꯝ ꯎ
ꯅꯪ ꯆꯥꯛ ꯆꯥꯕꯗ ꯏꯁꯤꯡ ꯊꯛꯄ ꯀꯥꯎꯕ꯭ꯔꯣ
ꯀꯧꯗꯦ
ꯅꯪ ꯆꯥꯛ ꯆꯥꯕꯗ ꯏꯁꯤꯡ ꯊꯛꯄ ꯀꯥꯎꯗꯕꯒꯨꯝꯅ ꯑꯩꯕꯨꯁꯨ ꯀꯣꯕꯤꯅꯨ ꯍꯥꯏꯕꯅꯦ ꯗ ꯅꯪꯒꯤ ꯄꯨꯟꯁꯤꯁꯤꯗ
ꯍꯣꯏꯅꯦ ꯍꯣꯏꯅꯦ
ꯀꯥꯎꯕꯤ ꯔꯣꯏꯅꯦ ꯀꯩꯅꯣꯅꯤꯍꯦ ꯏꯅꯥꯎꯗꯨꯕꯨ
ꯑꯩ ꯌꯥ ꯏꯅꯥꯎꯒꯤ ꯏꯅꯥꯎꯒꯨꯝꯅ ꯈꯟꯅꯒꯨꯝꯁꯤꯗ
ꯑꯗꯨ ꯀꯩ ꯑꯣꯏꯅ ꯈꯟꯁꯦ ꯍꯥꯏꯅꯣ
ꯈꯪꯗꯦ ꯀꯩꯑꯣꯏ ꯈꯟꯅꯤꯡꯕ꯭ꯔꯥ ꯏꯅꯥꯎ ꯅꯠꯇꯕ ꯑꯇꯣꯞꯄ ꯈꯜꯂꯣ
ꯍꯪꯅꯏꯕ ꯅꯪꯅ ꯍꯥꯏꯌꯨꯅꯦ ꯅꯪꯅ ꯍꯥꯏꯕꯗꯣ ꯑꯗꯨꯝ ꯈꯟꯃꯤꯔꯒꯦꯅꯦ
ꯑꯩꯗꯤ ꯅꯪꯒꯤ ꯄꯄꯥ ꯑꯣꯏꯅ ꯈꯟꯕꯤꯔꯣ ꯍꯥꯏꯒꯦ ꯇꯧꯕꯁ
ꯍꯣꯏ ꯌꯥꯏꯅꯦ
ꯎꯝ ꯑꯗꯨꯒ ꯅꯪꯅ ꯑꯩꯒꯤ ꯃꯃꯥ ꯑꯣꯏꯅ ꯈꯟꯕꯤꯔꯒꯦ ꯇꯧꯕ
ꯍ ꯍ ꯍ ꯌꯥꯏ ꯌꯥꯏ ꯀꯁꯨ ꯀꯥꯏꯇꯦ
ꯍꯣꯏ ꯅꯪꯒꯤꯗꯤ ꯀꯥꯏꯔꯣꯏꯌꯦ ꯑꯩꯒꯤꯁꯨ ꯀꯥꯏꯗꯦ
ꯎꯝ
ꯑꯥꯁ ꯁꯤ ꯂꯧꯕꯨꯛ ꯆꯠꯄꯒꯤ ꯍꯥꯒꯠꯆꯕ ꯍꯧꯔꯦ ꯑꯩꯒꯤꯁꯦ ꯑꯦꯂꯔꯖꯤꯛ ꯍꯥꯏꯕꯗꯣ ꯑꯃꯛ ꯑꯣꯏꯔꯖꯥꯠꯂ ꯈꯪꯗꯦ
ꯎꯝ ꯑꯦꯂꯔꯖꯤꯛ ꯍꯤꯗꯥꯛ ꯆꯥꯎꯋꯣ ꯑꯦꯂꯔꯖꯤꯛ ꯊꯣꯛꯑꯗꯤ
ꯑꯦꯂꯔꯖꯤꯛ ꯍꯥꯏꯔꯤꯁꯦ ꯀꯔꯤ ꯍꯥꯏꯕ꯭ꯔꯣ ꯑꯩ ꯒ꯭ꯌꯥꯟ ꯇꯥꯗꯦ ꯀꯃꯥꯏ ꯀꯃꯥꯏꯅ ꯍꯥꯏꯗꯣꯏꯅꯣ
ꯍꯥꯀꯠꯆꯕ
ꯍꯀꯠ ꯖꯄ
ꯍꯛꯀꯠ ꯆꯠꯄ ꯍꯥꯏꯕꯅꯤ ꯅꯪ ꯈꯪꯗ꯭ꯔꯣ
ꯑꯩꯗꯤ ꯈꯪꯗꯦ ꯉꯁꯤꯅ ꯑꯍꯥꯟꯕꯅꯦ ꯇꯥꯔꯤꯁꯦ
ꯀꯔꯤꯅꯣꯅꯤꯍꯦ ꯅꯪꯕꯨ ꯉꯁꯤ ꯉꯔꯥꯡ ꯈꯛꯇ ꯄꯣꯛꯄꯇ ꯉꯥꯏꯔꯤꯕ꯭ꯔꯣ
ꯍꯣꯏ ꯅꯪꯒꯤꯗꯃꯛꯇꯗꯤ ꯉꯁꯤ ꯉꯔꯥꯡ ꯈꯛꯇ ꯄꯣꯛꯄꯗ ꯉꯥꯏꯔꯤꯌꯦ ꯍꯥꯏꯗꯤ ꯉꯔꯥꯡꯒꯤ ꯉꯥꯛꯇ ꯈꯅꯤ
ꯑꯣ ꯉꯥꯈꯥ ꯏꯕꯨꯡꯉꯣ
ꯑ ꯎ ꯍ ꯍꯣ ꯑꯗꯨꯗꯣ ꯅꯪꯗꯤ ꯄꯨꯡ ꯀꯌꯥ ꯀꯌꯥꯗ ꯇꯨꯝꯒꯦ
ꯀꯣꯔꯣꯌꯥꯇ꯭ꯔꯃꯥ ꯌꯦꯡꯗꯤ ꯅꯣꯡꯉꯥꯜꯂꯁꯨ ꯇꯨꯝꯗ꯭ꯔꯤꯌꯦ
ꯑꯠꯆꯥ ꯂꯣꯏꯔꯦꯗꯅ ꯄꯨꯟꯁꯤ ꯍꯥꯏꯕꯁꯦ ꯅꯣꯏ ꯑꯗꯨ ꯗ꯭ꯔꯃꯥꯗꯨ ꯌꯦꯡꯃꯟꯕꯒꯤꯅꯤꯅꯦ ꯅꯨꯄꯥ ꯊꯤ ꯐꯪꯗ꯭ꯔꯤꯗꯣ
ꯃꯥꯅꯤ ꯃꯥꯅꯤ ꯀꯣꯔꯤꯌꯥ ꯅꯨꯄꯥꯗ ꯉꯥꯎꯔꯤꯀꯥꯟꯗꯀꯣ
ꯅꯪꯏꯗꯨꯗꯤ ꯅꯣꯏꯗ ꯅꯣꯏ ꯅꯣꯏꯒꯤ ꯃꯈꯥꯗ ꯁꯤꯌꯣ ꯂꯥꯛꯑꯒ ꯅꯪꯕꯨ ꯄꯥꯝꯕꯤ ꯗꯣꯏꯅꯤ ꯍꯥꯏ ꯈꯜꯂ ꯃꯨꯛ ꯂꯩꯔꯦ
ꯅꯠꯇꯦꯍꯦ
ꯃꯥꯅꯤ
ꯉꯟꯂꯤꯗ ꯌꯨꯝ ꯄꯥꯟꯅꯤꯡꯉꯥꯏ ꯑꯉꯥꯡ ꯑꯣꯏꯔꯤꯗ ꯅꯪ ꯅꯪꯒꯤ ꯃꯈꯥ ꯑꯣꯏꯒꯅꯤ
ꯑꯥ
ꯅꯪꯒꯤ ꯃꯈꯥ ꯑꯣꯏꯔꯝꯒꯅꯤꯕ ꯑꯩꯖꯨ
ꯑꯗꯨꯒ ꯅꯪ ꯀꯩꯒꯤ ꯀꯨꯟꯊ꯭ꯔꯥꯃꯨꯛ ꯍꯥꯏꯔꯤꯕ ꯅꯪ ꯈꯣꯡꯄꯥꯛꯅ ꯀꯥꯎꯔꯒꯦ
ꯉꯝꯒ ꯇ꯭ꯔꯅꯦꯅ ꯅꯪ ꯑꯩ ꯐꯨꯕ ꯉꯝꯒꯗ꯭ꯔꯣ
ꯉꯝꯃꯣꯏꯅ ꯂꯩꯁꯥꯕꯤꯕ ꯀꯅꯥꯅ ꯐꯨꯕ ꯉꯝꯗꯣꯏꯅꯣ ꯍꯧꯖꯤꯛ ꯀꯥꯟꯗꯕꯨ
ꯁꯖ
ꯂꯩꯁꯥꯕꯤꯕꯨ ꯐꯨꯕ ꯍꯥꯏꯕꯁꯤꯗꯤ ꯄꯥꯞꯅꯦ ꯄꯥꯞꯁꯦ ꯑꯩ ꯑꯗꯨ ꯄꯥꯞꯇꯣ ꯑꯩ ꯄꯥꯝꯖꯗꯦꯕ
ꯋꯥꯈꯜ ꯑꯗꯨꯃꯥꯏꯅ ꯈꯜꯂꯗꯤ ꯌꯥꯝ ꯐꯩ ꯅꯪꯒꯤ ꯅꯨꯄꯤ ꯑꯣꯏꯒꯗꯕ ꯃꯤ ꯁꯨ ꯌꯥꯝ ꯅꯨꯡꯉꯥꯏꯅ ꯂꯩꯒꯅꯤ
ꯎꯝ ꯆꯨꯃꯤ ꯃꯊꯪꯁꯨ ꯍꯥꯏꯔꯛꯑꯣ ꯑꯁ ꯑꯩ ꯍꯧꯖꯤꯛ ꯅꯨꯡꯉꯥꯏꯕ ꯍꯧꯔꯛꯑꯦ ꯃꯊꯪ ꯃꯊꯪ ꯄ꯭ꯂꯤꯁ ꯃꯊꯪ ꯃꯊꯪ
ꯅꯪ ꯅꯨꯄꯤ ꯊꯤꯔꯠ ꯇꯤ ꯅꯪꯅ ꯅꯪꯒꯤ ꯅꯨꯄꯤꯗ ꯅꯪꯅ ꯂꯨꯅ ꯇꯧꯔꯗꯤ ꯅꯪꯒꯤ ꯅꯨꯞ ꯀꯩꯁꯨ ꯍꯔꯥꯎꯅ ꯂꯩꯔꯅꯤ ꯑꯗꯨꯒ ꯅꯪꯕꯨꯁꯨ ꯅꯨꯡꯉꯥꯏꯅ ꯃꯥꯅꯊꯝ ꯍꯦꯟꯅ ꯊꯝꯕꯤꯒꯅꯤ ꯑꯗꯨꯗꯤ ꯀꯥꯎꯕꯤꯒꯅꯨ ꯀꯣ
ꯍꯣꯏ ꯀꯥꯎꯖꯗꯤꯌꯦ ꯗꯣ ꯅꯪ ꯑꯣꯏꯅ ꯇꯧ ꯅꯪ ꯑꯣꯏꯅ ꯄꯥꯝꯗ꯭ꯔꯣ
ꯏꯁ ꯅꯪ ꯑꯩꯔꯣ ꯀꯩꯁꯨ ꯀꯥꯏꯗꯦꯅ ꯅꯪꯅ ꯌꯥꯔꯗꯤ
ꯏꯁ ꯑꯩꯗꯤ ꯉꯁꯥꯏꯗꯩ ꯌꯥꯔꯒ ꯂꯩꯔꯦ ꯅꯪ ꯈꯛꯇꯅꯦ ꯑꯩ ꯉꯥꯏꯔꯤꯁꯤ
ꯑꯣ ꯑꯗꯨꯔꯣ ꯌꯥꯏꯅ ꯀ꯭ꯔꯤꯁꯨ ꯀꯥꯏꯗꯦꯅ ꯍꯧꯖꯤꯛ ꯆꯠꯂꯨꯁꯤꯔꯣ
ꯍꯣꯏ ꯍꯥꯞꯄꯦꯟ ꯁꯦꯠꯂꯒ ꯃꯄꯥꯟꯗ ꯉꯥꯏꯔꯝꯃꯣ ꯑꯩ ꯈꯣꯡꯉꯨꯞ ꯇꯣꯡꯉ ꯂꯥꯛꯑꯒꯦ
ꯑ ꯍꯣꯏ ꯍꯣꯏ
ꯏꯁꯤꯡ ꯕꯣꯇꯜ ꯇꯔꯥ ꯄꯤꯕ ꯑꯃꯒ ꯂꯩꯔꯛꯑꯣꯀꯣ ꯍꯣꯔꯦꯟ ꯆꯦꯟꯕꯗ ꯋꯥꯔꯗꯤ ꯊꯛꯅꯤꯡꯉꯥꯏ
ꯑꯣ ꯏꯕꯥꯅꯤꯖꯦ ꯔꯦꯁ ꯑꯣꯏꯅ ꯆꯦꯟꯕꯖꯦ ꯑ ꯆꯥꯃꯒ ꯆꯥꯃ ꯆꯥꯃ ꯔꯦꯁ ꯑꯣꯏꯅ ꯇꯧꯗꯣꯏꯔꯣ
ꯅꯠꯇꯦꯗ ꯀꯅꯥꯅ ꯈꯪꯅꯤ ꯃꯤꯅ ꯇꯥꯟꯅꯔꯛꯑꯗꯤ
ꯍꯥꯏꯁ ꯀꯅꯥꯅ ꯇꯥꯟꯅꯗꯣꯏꯕ
ꯅꯪꯒꯤ ꯁꯥꯏꯅ
ꯑꯣ ꯑꯩꯒꯤ ꯁꯥꯏꯕꯨ ꯂꯩꯕꯨ ꯂꯩꯕ꯭ꯔꯅꯦ ꯈꯪꯗꯦꯅꯦ ꯑꯩꯈꯣꯏꯗꯤ
ꯅꯪꯕꯨ ꯂꯩꯕꯨ ꯂꯩꯔꯝꯗ꯭ꯔꯗꯤ ꯑꯩꯗꯤ ꯍꯦꯟꯅ ꯆꯥꯎꯊꯣꯛꯆꯅꯤꯡꯉꯥꯏ ꯂꯩꯔꯦꯅꯦ ꯑꯗꯨꯗꯤ
ꯎꯝ ꯌꯥꯝ ꯐꯩ ꯌꯥꯝ ꯐꯩ
ꯌꯥꯝ ꯐꯩ ꯌꯥꯝ ꯐꯩ
ꯌꯥꯝ ꯐꯩꯌꯦ
ꯅꯪ ꯅꯣꯛꯄ ꯑꯝꯇ ꯐꯥꯎ ꯇꯥꯗ꯭ꯔꯤꯌꯦ ꯑꯝꯇ ꯅꯣꯛꯄꯤꯔꯛꯑꯣꯅꯦ
ꯏꯁ ꯅꯪꯅ ꯅꯣꯛꯍꯟꯗꯅ ꯀꯃꯥꯏꯅ ꯅꯣꯛꯇꯣꯏꯅꯣ ꯑꯉꯥꯎꯕꯤ ꯇꯥꯔꯣꯏꯗ꯭ꯔꯣ
ꯑꯉꯥꯎꯕꯤ ꯇꯥꯗꯤꯌꯦ ꯑꯗꯨꯝ ꯅꯣꯛꯑꯣ ꯉꯁꯤꯗꯤ ꯑꯩ ꯋꯥ ꯌꯥꯝ ꯌꯥꯝ ꯀꯟꯅ ꯉꯥꯡꯕ ꯉꯝ ꯗꯕꯒꯤꯅꯦ ꯈꯜꯂꯒ ꯑꯗꯨꯝ ꯅꯣꯛꯄꯤꯔꯝꯃꯣ
ꯍꯥ ꯍꯥ
ꯑꯁ
ꯍꯨꯝ ꯇꯥꯔꯦꯇꯣ
ꯑꯩ ꯅꯣꯛꯄꯥꯞ ꯄꯥꯡ ꯇꯥꯔꯣꯏ ꯑꯩꯗꯤ ꯃꯈꯣꯟ ꯊꯣꯔꯒ ꯀ꯭ꯌꯥ ꯅꯣꯛꯄ ꯍꯩꯇꯦꯕ
ꯎꯝ ꯃꯅꯨꯡ ꯃꯅꯨꯡꯗ ꯅꯣꯛꯄꯗꯤ ꯍꯩꯕ
ꯎꯝ
ꯑꯣꯁ ꯅꯪꯁꯤꯗꯤ ꯖꯥꯠ ꯖꯥꯠꯅꯤ
ꯑꯩ ꯃꯅꯨꯡꯗ ꯅꯠꯇꯦꯍꯦ ꯑꯩ ꯑꯩ ꯏꯃꯥꯏꯗ ꯌꯦꯡꯉꯒ ꯅꯣꯛꯄꯗꯣ ꯑꯗꯨꯝ ꯈꯪꯉꯤꯅꯦ ꯁꯦꯁ
ꯑ ꯁꯦꯁ ꯑꯃꯨꯛ ꯍꯥꯞꯇ꯭ꯔꯖꯨ ꯌꯥꯔꯝꯅꯦ ꯑꯗꯨꯝ ꯆꯨꯝꯃꯗꯨꯕꯨ
ꯆꯥ ꯁꯤꯌꯥ ꯁꯤꯌꯥ
ꯁꯕꯥꯥꯁ
ꯎꯝ
ꯍꯩ ꯍꯥꯥ ꯑꯁ ꯅꯣꯡ ꯆꯨꯔꯗꯅ ꯁꯥꯏꯅꯦ ꯉꯁꯤꯁꯦ ꯑꯃꯨꯛ
ꯎꯝ ꯃꯩ ꯂꯥꯛꯇ꯭ꯔꯣ
ꯅꯠꯇ꯭ꯔꯒ ꯑꯩꯅ ꯖꯦꯛꯀꯦꯠ ꯍꯥꯞꯄꯒꯤꯔꯥ ꯈꯪꯗꯦ
ꯖꯤꯛꯀꯦꯠ ꯍꯥꯞꯄꯗꯤ ꯁꯃꯔꯗ ꯖꯤꯛꯀꯦꯠ ꯍꯥꯞꯄꯗꯤ ꯁꯥꯕ ꯇꯥꯕꯅꯤꯅꯦ
ꯏꯁꯥꯗꯨ ꯉꯁꯤ ꯀꯩꯅꯣꯝ ꯏꯇꯧ ꯇꯧꯕ ꯑꯗꯨꯒꯤꯅꯤꯗ ꯍꯥꯞꯄꯤꯁꯦ
ꯀꯔꯤ ꯇꯧꯔꯒꯦ
ꯑꯁ ꯂꯥꯏꯍꯧ ꯇꯧꯒꯗꯧ ꯃꯥꯥꯟꯂꯦꯗ
ꯎꯝ ꯊꯕꯛ ꯌꯥꯝ ꯀꯟꯕꯩꯅꯦ ꯍꯤꯗꯥꯛ ꯆꯥꯁꯜꯂꯣ
ꯉꯁꯤ ꯄꯦꯔꯥꯁꯤꯇꯥꯃꯣꯜ ꯆꯥꯥꯕꯅꯦ ꯆꯥꯒꯦ ꯇꯧꯕꯗꯣ ꯐꯪꯗꯕꯒꯤ ꯅꯪ ꯅꯨꯡꯁꯤ ꯅꯪꯒꯤ ꯅꯨꯡꯁꯤ ꯍꯤꯗꯥꯛ ꯇꯣ ꯑꯣꯏꯅ ꯆꯥꯅꯤꯡꯉꯤꯅꯤꯅꯦ
ꯑꯥꯥꯏ ꯅꯨꯡꯁꯤ ꯍꯤꯗꯥꯛꯀ ꯂꯩꯕ꯭ꯔꯣꯅꯦ ꯀꯗꯥꯏꯗ ꯌꯣꯟꯒꯦ
ꯅꯪꯉꯣꯟꯗ ꯌꯣꯜꯂꯦ ꯅꯪꯒꯤ ꯊꯝꯃꯣꯏꯗ
ꯑꯣꯀꯦ ꯂꯧꯔꯣꯁꯦ ꯃꯃꯜ ꯄꯤꯗ꯭ꯔꯁꯨ ꯌꯥꯔꯦ
ꯑꯣ
ꯃꯃꯜ ꯄꯤꯗꯔꯁꯨ ꯌꯥꯔꯦꯕ
ꯎꯝ
ꯅꯪꯕꯨ ꯑꯗꯨꯃꯥꯏꯅꯕꯨ ꯌꯥꯔꯗꯤ ꯑꯩꯁꯨ ꯍꯦꯟꯅ ꯍꯔꯥꯎꯖꯔꯦꯅꯦ
ꯌꯥꯏ ꯌꯥꯏ ꯅꯪꯅ ꯍꯔꯥꯎꯅꯤ ꯍꯥꯏꯔꯗꯤ ꯀꯔꯤꯁꯨ ꯀꯥꯏꯕ ꯂꯩꯇꯦ
ꯍꯣꯏ ꯑꯗꯣ ꯅꯪꯁꯦ ꯌꯥꯝ ꯆꯕꯤ ꯑꯣꯏꯔꯝꯒꯗꯧ ꯃꯥꯜꯂꯦꯅꯦ
ꯀꯔꯤ ꯍꯥꯏꯕ
ꯅꯪꯗꯣ
ꯎꯝ
ꯆꯕꯤ ꯑꯣꯏꯔꯝꯒꯗꯧ ꯃꯥꯜꯂꯦꯕ
ꯀꯩꯅꯣ ꯆꯥꯕꯤꯗꯤ
ꯈꯤꯇꯪ ꯅꯣꯏꯔꯒ ꯈꯤꯇꯪ ꯅꯣꯏꯇꯛ ꯅꯣꯏꯇꯛ ꯇꯧꯕꯤꯗꯣ
ꯌꯥꯝ ꯆꯨꯝꯃꯤꯅꯦ ꯅꯪꯁꯦ
ꯎꯝ
ꯌꯥꯝ ꯆꯨꯝꯅ ꯍꯥꯏꯔꯛꯑꯦꯅꯦ
ꯎꯝ ꯑꯗꯨꯒ
ꯑꯗꯣ ꯋꯥꯡꯕ꯭ꯔꯥ ꯅꯦꯝꯕ꯭ꯔꯥꯗꯤ ꯈꯪꯕ꯭ꯔꯣ
ꯋꯥꯡꯕꯕꯨꯗꯤ ꯀꯌꯥꯝ ꯀꯟꯅꯗꯤ ꯋꯥꯡꯉꯔꯣꯏ ꯆꯥꯕꯤ ꯑꯣꯏꯈ꯭ꯔꯕꯅꯤꯅ
ꯒꯨꯠ
ꯑꯩ ꯁꯦꯂꯦꯛꯁꯟ ꯄꯤꯕ ꯌꯥꯔꯕꯣ ꯅꯪꯒꯤ ꯊꯃꯣꯏꯗ ꯆꯪꯕ ꯌꯥꯕ
ꯌꯥꯔꯦ ꯌꯥꯔꯦ
ꯌꯥꯕꯨ ꯌꯥꯔꯗꯤ ꯑꯩꯁꯨ ꯍꯔꯥꯎꯖꯔꯦꯅꯦ
ꯎꯝ
ꯑꯣ ꯍꯣ
ꯇꯨꯝꯅꯤꯡꯉꯕꯣ
ꯎꯝ ꯑꯁ ꯑꯗꯨ ꯇꯨꯝꯗꯤ ꯇꯨꯝꯈꯤꯔꯣꯏꯗ ꯑꯁ ꯍꯣꯔꯦꯟ ꯑꯃꯨꯛ ꯅꯨꯡꯗꯥꯡꯗ ꯑꯩꯈꯣꯏꯗꯤ ꯇꯣꯔꯅꯥꯃꯦꯟ ꯑꯃꯨꯛ ꯂꯩꯕ
ꯀꯩ ꯇꯣꯔꯅꯥꯃꯦꯟ
ꯒꯦꯝꯒꯤ ꯇꯣꯔꯅꯥꯃꯦꯟ
ꯌꯥꯔꯦ ꯌꯥꯔꯦ ꯌꯥꯝ ꯄꯛꯇꯔꯦ
ꯑꯦꯁ ꯃꯆꯥ ꯃꯆꯥꯅꯦꯗ ꯁꯨꯝ ꯄꯩꯁꯥ ꯕꯤꯠꯇ ꯊꯥꯅꯕꯤꯗꯣ
ꯎꯝ ꯑꯩꯈꯣꯏꯁꯨ ꯂꯗꯨ ꯂꯨꯗꯨꯒꯤ ꯇꯣꯔꯅꯥꯃꯦꯟ ꯁꯥꯟꯅꯔꯤ
ꯑꯗꯨꯖꯨ ꯆꯨꯝꯃꯦ ꯆꯨꯝꯃꯦ ꯇꯣꯔꯅꯥꯃꯦꯟꯅꯦ ꯑꯗꯨꯖꯨ
ꯎꯝ
ꯃꯤ ꯃꯔꯤꯒꯤ ꯇꯣꯔꯅꯥꯃꯦꯟ ꯅꯠꯇ꯭ꯔꯣ
ꯑ ꯑꯩꯈꯣꯏꯗꯤ ꯑꯍꯨꯝ ꯈꯛꯅꯦ ꯃꯤ ꯑꯃ ꯋꯥꯠꯄ
ꯑꯩ ꯆꯪꯉꯨꯔ ꯑꯗꯨꯗꯤ
ꯌꯥꯏ ꯅꯣ ꯄ꯭ꯔꯣꯕ꯭ꯂꯦꯝ
ꯑꯁ ꯍꯣꯔꯦꯟ ꯑꯃꯨꯛ ꯍꯥꯏꯔꯛꯑꯣꯀꯣ ꯑꯗꯨꯗꯤ
ꯎꯝ